ꯌꯤ ꯇꯥꯠ
ꯇꯥꯏ ꯏꯃꯥꯟꯅꯕꯤ
ꯎꯆꯦꯛ ꯎꯆꯦꯛ ꯋꯥꯌꯥꯒꯤ ꯃꯈꯣꯟ ꯌꯥꯝ ꯇꯥꯏꯌꯦ
ꯎꯆꯦꯛ ꯁꯦ ꯍꯦꯛꯇ ꯁꯪꯒꯨ ꯇꯔꯥ ꯄꯥꯏꯔꯛꯑꯦ ꯍꯥꯏꯕ
ꯎꯝ ꯎꯝ ꯑꯗꯨꯏꯅꯦ ꯑꯩꯟ ꯀꯗꯥꯏꯗꯩ ꯎꯆꯦꯛꯅꯣ ꯈꯜꯂꯤꯅꯦ
ꯂꯧꯗ ꯂꯩꯌꯦ ꯑꯗꯨꯒꯤꯅꯦ ꯂꯧꯕꯨꯛꯇ
ꯅꯪ ꯀꯩꯗꯧꯔꯤꯕ ꯑꯗꯨꯗ ꯅꯣꯏ ꯂꯧ ꯀꯩꯅꯣ ꯇꯧꯕ ꯍꯧꯔꯕꯣ
ꯑꯈꯣꯏ ꯑꯈꯣꯏ ꯄꯟꯊꯧꯅꯅꯦ ꯂꯧ ꯍꯨꯟ ꯀꯩꯅꯣ ꯍꯨꯟꯕ ꯂꯧꯒꯤ ꯀꯩꯅꯣ ꯀꯩ ꯍꯥꯏꯅꯤ ꯐꯧ ꯍꯨꯟꯕ
ꯑꯥ ꯑꯥ ꯑꯗꯨꯗ ꯅꯪꯁꯨ ꯌꯥꯎꯁꯟꯕ
ꯐꯧ ꯅꯠꯇꯦꯌꯦ ꯐꯧꯗꯣ ꯃꯌꯥꯝ ꯍꯨꯟꯕ ꯑꯗꯨꯗꯅꯦ ꯁꯪꯗ꯭ꯔꯗꯤ ꯌꯥꯗꯦꯅ ꯎꯆꯦꯛ ꯃꯌꯥꯝ ꯄꯥꯏꯔꯛꯑꯦ ꯍꯥꯏꯕ
ꯑꯧ ꯃꯥꯅꯦ ꯃꯥꯅꯦ ꯃꯥꯅꯦ ꯃꯥꯅꯦ ꯑꯗꯨꯏꯅꯦꯕ ꯑꯩꯅ ꯈꯜꯂꯦ
ꯑꯗꯨꯅꯦ ꯑꯗꯨꯏ ꯑꯩꯗꯣ ꯑꯗꯨꯝ ꯁꯪꯉꯥꯒ ꯁꯪꯗꯅ ꯂꯩꯔꯦ ꯁ꯭ꯋꯥꯏꯗ
ꯑꯣ ꯅꯣꯏ ꯂꯧꯗꯨꯕꯨ ꯄꯥꯔꯤ ꯀꯌꯥ ꯁꯨꯒꯦꯅꯦ
ꯄꯥꯔꯤꯒ ꯅꯠꯇꯦ ꯏꯕꯦꯝꯃ ꯂꯧ ꯁꯪꯉꯝ ꯑꯅꯤ ꯑꯍꯨꯝ ꯇꯪꯅꯤ ꯂꯧ ꯁꯪꯉꯝ ꯑꯍꯨꯝ
ꯑꯣ ꯌꯥꯝꯃꯦ ꯀꯩꯅꯣ
ꯂꯧ ꯁꯥꯉꯝ ꯑꯍꯨꯝ ꯍꯥꯏꯖꯕꯩ ꯋꯥꯅꯦꯕ ꯑꯥꯏꯗꯤ ꯁꯪꯉꯝꯗꯕꯨ ꯑꯣꯏꯅ ꯑꯣꯏꯔꯕꯗꯤ ꯀꯩꯁꯨ ꯌꯥꯝꯗ꯭ꯔꯁꯨꯅꯦ ꯑꯩꯈꯣꯏ ꯆꯥꯗꯣꯏꯁꯦ ꯑꯩꯈꯣꯏ ꯐꯦꯃꯤꯂꯤ ꯑꯥ ꯑꯩꯈꯣꯏ ꯏꯃꯨꯡ ꯑꯗꯨꯅꯅꯦ ꯍꯦꯛꯇ ꯂꯦꯝꯃꯦ ꯍꯥꯏꯕ ꯐꯧꯗꯣ ꯕꯣꯔꯥ ꯕꯔꯥ ꯀꯥꯔꯛꯑꯒꯅꯦ ꯂꯧ ꯁꯉꯝ ꯑꯝꯗ ꯐꯧꯁꯦ ꯕꯣꯔꯥ ꯌꯥꯡꯈꯩꯃꯨꯛꯀ ꯊꯣꯛꯆꯜꯂꯛꯑꯦꯕꯀꯣ
ꯌꯥꯝ ꯌꯥꯝꯃꯦ ꯀꯩꯅꯣ ꯑꯗꯨꯗꯤ
ꯑꯗꯨꯅꯦ ꯑꯗꯨ ꯕꯣꯔꯥ ꯆꯥꯥꯝ ꯌꯥꯡꯈꯩꯗꯣ ꯍꯦꯛꯇ ꯀꯩꯅꯣ ꯇꯧꯋꯦ ꯍꯥꯏꯕ ꯂꯦꯝꯃꯦ ꯍꯥꯏꯇꯥꯔꯦ
ꯂꯦꯝ ꯂꯦꯝꯃꯗꯤ ꯅꯣꯏ ꯅꯣꯏ ꯑꯗꯨꯋꯥꯏꯗ ꯗꯨꯝ ꯀꯩꯅꯣ ꯌꯣꯟꯊꯣꯛꯇ꯭ꯔꯣ
ꯌꯣꯟꯊꯣꯛꯏꯅꯦ ꯏꯕꯦꯝꯃꯥ ꯇꯥꯏꯊꯣꯛꯏꯅꯦ ꯇꯥꯏꯊꯣꯛꯏꯕ ꯍꯥꯏꯗꯤ ꯆꯦꯡꯉꯦꯟ ꯆꯦꯡꯉꯦꯟꯖꯨ ꯄꯤꯔꯛꯏꯗꯅ ꯂꯩꯉꯥꯛꯅ
ꯃꯥ ꯑꯝ ꯃꯥꯅꯤ ꯃꯥꯅꯤ ꯄꯤꯔꯛꯑꯦ
ꯂꯩꯉꯥꯛꯅ ꯊꯥ ꯊꯥꯒꯤ ꯄꯤꯔꯛꯄ ꯆꯦꯡꯉꯦꯟꯗꯨꯁꯨ ꯂꯩꯔꯦꯗꯅ ꯑꯗꯨꯗꯅꯦ ꯑꯈꯣꯏꯁꯦ ꯑꯈꯣꯏꯅ ꯆꯥꯅꯕꯒꯤ ꯑꯣꯏꯅꯗꯤ ꯐꯧ ꯕꯣꯔꯥ ꯌꯥꯡꯈꯩꯃꯨꯛ ꯊꯝꯍꯧꯔꯦ ꯑꯔꯦꯝꯕꯒꯩ ꯗꯣ ꯂꯣꯏ ꯌꯣꯟꯊꯣꯛꯑꯦ
ꯑꯣ ꯌꯥꯝ ꯐꯕꯩ ꯋꯥꯅꯤꯅꯦ ꯑꯗꯨꯗꯤ
ꯑꯗꯨꯅꯦ ꯑꯗꯨꯃꯥꯏꯟ ꯇꯧꯋꯦ ꯍꯧꯖꯤꯛꯀꯥꯟꯁꯦ ꯑꯗꯩꯗꯤ ꯉꯥ ꯃꯆꯥꯒꯨꯝꯕꯗꯨꯁꯨ ꯌꯥꯝ ꯐꯥꯏꯌꯦ ꯉꯥꯁꯥꯡꯗꯣ ꯅꯣꯏ ꯑꯗꯥꯏꯗꯁꯨ ꯐꯥꯗꯥꯏꯅꯦ
ꯐꯥꯏꯌꯦ ꯐꯥꯏꯌꯦ
ꯀꯃꯥꯏ ꯀꯃꯥꯏ ꯇꯧꯔ ꯐꯅꯩ‌ ꯚꯥꯏ ꯅꯣꯏ ꯑꯗꯥꯏꯗꯗꯤ ꯉꯁꯥꯡꯗꯣ
ꯑꯗꯣ ꯀꯩ ꯍꯥꯏꯅꯤ ꯃꯣꯏꯒꯤ ꯄꯨꯟ ꯍꯥꯏꯗꯥꯏꯅꯦ ꯑꯗꯣ ꯑꯥ ꯏꯁꯤꯡ ꯆꯠꯐꯝ ꯏꯁꯤꯡ ꯆꯦꯟꯐꯝ ꯂꯩꯕꯗꯣ ꯂꯧꯕꯨꯛꯀꯤ ꯑꯗꯨꯏ ꯃꯇꯥꯏꯗꯗꯨꯝ ꯊꯝꯃꯅꯤ ꯑꯗꯨꯒ ꯑꯗꯨꯝ ꯗꯨꯗ ꯑꯣ ꯉꯥꯒꯤ ꯄꯨꯟꯗꯣ ꯑꯗꯨꯗ ꯑꯗꯨꯝ ꯃꯊꯟꯇ ꯑꯗꯨꯝ ꯂꯛꯆꯈꯤꯕ ꯍꯥꯏꯇꯥꯔꯦ
ꯄꯨꯟ ꯍꯥꯏꯖꯟꯂꯦ ꯇꯥꯏꯖꯦꯞ ꯀꯧꯕꯅꯤ ꯀꯅꯣꯗꯣ ꯂꯨ ꯨ ꯗꯨꯒꯥ ꯂꯨ ꯍꯥꯏꯕ ꯑꯝ ꯂꯩꯌꯦ ꯇꯥꯏꯖꯦꯞ ꯍꯥꯏꯕ ꯑꯝ ꯂꯩ ꯑꯥ ꯑꯥ
ꯑꯗꯨꯒ ꯉꯁꯥꯏ ꯑꯪꯇꯪ ꯀꯩꯅꯣ ꯇꯧꯗꯦꯗ ꯑꯣ ꯂꯛꯑꯦ ꯉꯥ ꯃꯈꯟ ꯃꯈꯟ ꯌꯥꯝ ꯂꯛꯑꯦ ꯑꯗꯣ ꯎꯀꯥꯚꯤꯗꯣ ꯎꯀꯥꯕꯤꯗꯣ ꯑꯗꯨ ꯂꯛꯑꯗꯤ ꯑꯗꯨ ꯑꯗꯨꯁꯨ ꯂꯛꯑꯦ ꯑꯗꯨ ꯎꯀꯥꯕꯤꯗꯣ ꯂꯕꯨꯛꯇꯒ ꯇꯥꯔꯗꯤ ꯀꯩ ꯍꯥꯏꯅꯤ ꯑ ꯐꯧꯗꯣ ꯐꯠꯇꯦꯒ ꯍꯥꯏꯅꯩꯌꯦ ꯂꯣꯏ ꯆꯥꯊꯠ ꯇꯅ ꯑꯗꯣ ꯈꯪꯗꯦ ꯑꯗꯨꯒ ꯃꯔꯛ ꯃꯔꯛꯇ ꯃꯣꯏ ꯉꯥꯆꯤꯛꯀ ꯉꯛꯔꯛ ꯑ‌ ꯂꯛꯔꯛꯑ ꯀꯥꯟꯗ ꯌꯥꯎꯔꯛꯑꯦ
ꯑ ꯑꯣ ꯐꯩꯅꯦ ꯑꯗꯨꯗꯤ ꯑꯍꯥ ꯉꯥꯆꯤꯛꯇꯣ ꯃꯍꯥꯎꯗꯤ ꯂꯩꯕꯅꯤꯍꯦ
ꯑꯁ ꯌꯥꯝ ꯂꯩꯌꯦ ꯌꯥꯝ ꯍꯥꯎꯋꯦ ꯊꯨꯝꯃꯒ
ꯎꯝ ꯏꯁ ꯊꯨꯝꯃꯦ ꯀ ꯍꯥꯏꯖꯜꯂꯦ ꯅꯪꯁꯨ ꯉꯥ ꯉꯥꯅ ꯊꯨꯝꯗꯣꯏꯕ ꯆꯤꯅꯤꯒꯤ ꯇꯥꯏꯞ
ꯊꯨꯝꯃꯤꯍꯦ ꯅꯠꯇꯦ ꯅꯠꯇꯦ ꯑꯗꯨꯝ ꯆꯥꯕꯗ ꯊꯨꯝꯕ ꯑꯃ ꯂꯩꯕꯅꯦ
ꯎꯝ
ꯈꯣꯏꯁꯦ ꯉꯔꯥꯡꯗꯣ
ꯎꯝ
ꯑꯩꯈꯣꯏ ꯑ ꯀꯩꯅꯣ ꯇꯧꯔꯨꯋꯦ ꯎꯝ ꯃꯣꯏ ꯂꯝ ꯑꯊꯥꯞꯄ ꯑꯃꯗ ꯆꯠꯂꯨꯏꯑꯕꯀꯣ ꯑꯩꯈꯣꯏꯁꯦ ꯋꯥꯃꯜꯂꯗ ꯍꯧꯖꯤꯛ ꯀꯥꯟꯗꯤ ꯊꯕꯛ ꯑꯗꯨꯝ ꯁꯨ ꯂꯩꯔꯦ ꯑꯗꯨꯅ ꯈꯔ ꯄꯣꯊꯥꯊꯣꯛꯁꯦꯅ ꯑꯗꯨꯒ ꯑ ꯀꯤꯍꯣꯝ ꯒꯤ ꯂꯧꯗꯣ ꯑꯗꯨ ꯆꯠꯂꯨꯕ ꯑꯁ ꯍꯥꯏꯔꯨꯔꯅꯨ ꯍꯥꯏꯔꯨꯅꯨ ꯏꯕꯦꯝꯃ ꯀꯤꯍꯣꯝ ꯂꯧꯗꯣ ꯑ ꯂꯧ ꯀꯩꯍꯥꯏꯅꯤ ꯃꯣꯏꯁꯨ ꯑ ꯂꯧ ꯀꯩꯍꯥꯏꯅꯤ ꯄꯔꯤ ꯑꯃꯃꯝ ꯗꯥꯏꯞꯇ ꯇꯧꯋꯦꯕꯀꯣ ꯃꯣꯏ ꯁꯪꯉꯝ ꯑꯗꯨ ꯑꯗꯥ ꯑꯗꯨꯃꯥꯏꯅ ꯄꯨꯜꯂꯦꯕ ꯃꯣꯏꯁꯦ ꯑꯗꯨ ꯊꯥꯏꯕ ꯑꯗꯨꯗꯩꯗꯤ ꯃꯣꯏ ꯀꯤꯍꯣꯝꯁꯦ ꯑꯗꯨꯝ ꯍꯧꯖꯤꯛꯇꯤ ꯑꯃꯨꯟꯕ ꯃꯇꯝ ꯑꯣꯏꯔꯕꯅꯤꯅ ꯌꯥꯝꯅ ꯍꯣꯡꯁꯨ ꯊꯥꯗꯣꯛꯔꯛꯑꯦꯕ ꯆꯥꯝꯃꯒꯤ ꯃ ꯃꯔꯤ ꯃꯔꯤꯒ ꯇꯧꯌꯦ ꯆꯥꯝꯃꯒꯤ ꯑꯆꯧ ꯑꯆꯧꯕꯗꯣ ꯑ ꯑꯗꯨꯏ ꯃ ꯃꯐꯝꯗꯨꯗꯒꯤ ꯑꯩꯈꯣꯏꯅ ꯍꯦꯛꯑꯑꯒ ꯆꯥꯏꯕ ꯃꯣꯏꯅ ꯊꯥꯡꯒ ꯄꯤꯗꯅ ꯌꯥꯝ ꯊꯧꯈ꯭ꯔꯕ ꯊꯥꯛ ꯑꯗꯨꯗ
ꯑꯥ
ꯀꯤꯍꯣꯝꯗꯣ ꯌꯥꯝ ꯃꯅꯨꯡꯗꯅꯦ ꯀꯩ ꯍꯥꯏꯅꯤ ꯑ‌ ꯌꯥꯝ ꯃꯍꯤꯒ ꯌꯥꯝ ꯌꯥꯎꯌꯦꯕ ꯑꯗꯨꯒ ꯃꯥꯒꯤ ꯃꯍꯥꯎꯗꯣ ꯀꯩꯁꯨ ꯁꯤꯟꯕꯗꯨ ꯀꯩ ꯀꯩꯌꯤꯝ ꯇꯧꯗꯕ ꯌꯥꯝ ꯆꯤꯅꯤ ꯑꯗꯨꯃꯥꯏꯅ ꯌꯥꯝꯒ ꯊꯨꯝꯃꯦ ꯈꯪꯕ꯭ꯔꯥ ꯌꯥꯝ ꯍꯥꯎꯌꯦ ꯐꯖꯅ ꯆꯥꯔꯦ ꯑꯗꯨꯒ ꯑꯩꯈꯣꯏ ꯌꯨꯝꯗꯁꯨ ꯑ‌ ꯀꯤꯍꯣꯝ ꯌꯥꯡꯈꯩꯃꯨꯛꯇꯤ ꯄꯨꯔꯛꯑꯝꯃꯅꯤ ꯉꯔꯥꯡꯗꯣ
ꯎꯝ ꯑꯁ ꯌꯥꯝꯃꯤꯍꯦ ꯅꯣꯏ ꯌꯣꯟꯗꯣꯏꯔꯣ ꯀꯩꯅꯣ ꯅꯣꯏꯗꯤ ꯄꯣꯠꯐꯝꯁꯨ ꯂꯩꯗꯥꯏꯅꯦ ꯅꯣꯏ ꯌꯣꯟꯗ
ꯑꯗꯨꯅꯦ ꯈꯔꯅ ꯈꯔꯅ ꯌꯣꯟꯁꯤꯠ ꯇꯧꯕ ꯈꯔꯅ ꯆꯥꯊꯣꯛꯁꯦ ꯇꯧꯕ ꯑꯗꯣ ꯈꯣꯏ ꯃꯥ ꯈꯣꯏꯅꯗꯤ ꯑ ꯇꯔꯥ ꯀꯨꯟꯕꯨꯗꯤ ꯄꯨꯊꯣꯛꯈꯤꯕꯅꯦ ꯑꯩꯈꯣꯏ ꯄꯥꯛ ꯄꯣꯛꯐꯝꯗꯨꯗ
ꯎꯝ ꯎꯝ ꯎꯝ ꯐꯩꯅꯦ ꯆꯥꯔ ꯆꯥꯅꯤꯡꯕ ꯂꯩꯔꯗꯤ ꯂꯥꯛꯀꯦ ꯀꯩꯅꯣ ꯍꯣꯔꯦꯟ ꯅꯨꯡꯗꯥꯡ ꯋꯥꯏꯔꯝ
ꯂꯥꯛꯎꯀꯩꯑꯣ ꯑꯩꯁꯨ ꯄꯤꯖꯊꯣꯛꯀꯦ ꯅꯪ ꯂꯥꯛꯑꯗꯤ ꯅꯪꯅ ꯅꯪꯒꯤ ꯊꯕꯛꯇꯣ ꯑꯗꯨꯝ ꯆꯤꯟꯗꯦ ꯇꯧꯕꯒꯤ ꯑꯩꯁꯦ ꯍꯥꯏꯕꯁꯨ ꯑꯗꯨꯝ ꯇꯜꯂꯒ ꯑꯗꯨꯗ ꯍꯥꯏꯕꯤꯗꯕꯩ ꯋꯥꯅꯤ
ꯀꯥꯟꯁꯦ ꯑꯩꯈꯣꯏ ꯄꯟꯊꯧꯅꯅꯦ ꯑꯩꯁꯦ ꯂꯧꯁꯨ ꯆꯠꯍꯜꯂꯦ ꯑꯗꯨꯒꯅꯦ ꯌꯦꯟꯗꯣ ꯌꯦꯟ ꯇꯞꯇꯥꯏ ꯄꯨꯔꯛꯑꯦ ꯇꯔꯥ ꯀꯨꯟ ꯅꯠꯇꯦꯕꯦꯝ ꯑꯃꯥ ꯌꯦꯟ ꯆꯥꯝꯃꯉꯥ ꯌꯦꯟ ꯆꯥꯝꯃꯉꯥꯅꯦ ꯂꯣꯏꯔꯁꯦ ꯑꯩꯈꯣꯏꯗ
ꯀꯩꯅꯣ ꯂꯣꯏ ꯂꯣꯏꯅꯕ꯭ꯔꯣ ꯅꯣꯏꯁꯦ
ꯍꯣꯏ ꯍꯣꯏ ꯍꯣꯏ ꯃꯆꯥ ꯃꯆꯥꯗꯣ ꯑꯗꯨꯒꯤꯅꯦ ꯃꯣꯏꯁꯦ ꯍꯤꯗꯥꯛ ꯀꯥꯞꯍꯧꯗ꯭ꯔꯗꯤ ꯌꯥꯗꯦꯕ ꯌꯥꯝ ꯊꯨꯅ ꯅꯥꯒꯜꯂꯦꯕ ꯍꯤꯗꯥꯛ ꯁꯥꯕꯅꯤꯅ ꯑꯗꯨꯅꯅꯦ ꯑꯁ ꯌꯦꯟ ꯁꯤ ꯂꯣꯏꯔꯦ ꯃꯣꯏ ꯀꯩꯅꯣꯅꯦ ꯅꯤꯡꯊꯧꯒ ꯆꯞ ꯃꯥꯟꯅꯔꯦ ꯃꯣꯏꯅ ꯐꯪꯉꯤꯕ ꯃꯤꯅꯨꯡꯁꯤꯁꯦ ꯑꯩꯈꯣꯏꯗꯒꯤ ꯄꯨꯔꯥ ꯅꯤꯡꯊꯧ ꯍꯤꯗꯥꯛꯁꯦ ꯀꯥꯞꯄꯦ ꯌꯦꯟ ꯅꯥꯎꯈꯩꯗꯣ ꯆꯥꯝꯉꯥꯗꯨꯅꯦꯡꯉꯥꯕ ꯌꯦꯡꯉꯣꯕ ꯆꯥꯝꯃꯉꯥꯅꯦꯕ ꯑꯃꯨꯛ ꯀꯥꯎꯈꯠꯂꯛꯁꯁꯤ ꯇꯥꯡꯒ ꯁꯤꯗꯩ ꯑꯗꯨ ꯀꯥꯞꯅꯕ ꯍꯣꯠꯅꯕꯗ
ꯑꯩ ꯀꯩꯅꯣꯝꯃ ꯍꯥꯏꯒꯦꯅꯦ ꯅꯣꯏ ꯌꯦꯟ ꯍꯤꯗꯥꯛꯀ ꯊꯥꯔꯤꯗꯣ ꯑꯗꯨꯗꯣ ꯇꯧꯅꯨꯕꯣ ꯑꯩꯈꯣꯏ ꯑꯗꯨꯋꯥꯏꯗ ꯅꯣꯏ ꯌꯦꯟꯗꯣ ꯀꯩꯅꯣꯒ ꯇꯧꯕ꯭ꯔꯥ ꯑꯗꯨꯝ ꯃꯊꯤꯒ ꯐꯥꯏꯗꯕꯒ ꯌꯥꯎꯕ꯭ꯔꯥ ꯑꯗꯨꯝ
ꯍꯣꯏ ꯌꯥꯣꯏ
ꯂꯥꯡꯗꯒ ꯑꯥ ꯑꯗꯨꯃꯥꯏꯅ ꯇꯧꯕꯗꯣ ꯑꯩꯈꯣꯏ ꯑꯗꯨꯋꯥꯏꯗ ꯅꯥꯄꯤ ꯑꯃ ꯂꯩꯌꯦꯕꯀꯣ ꯃꯥꯏ ꯀꯤ ꯅꯥꯄꯤꯁꯦ ꯌꯦꯟꯁꯤꯡꯒ ꯌꯥꯝꯅ ꯌꯦꯟ ꯉꯥꯅꯨꯁꯦ ꯃꯊꯤ ꯐꯥꯏꯗꯏꯔꯗꯤ ꯑꯗꯨꯝ ꯄꯤꯖꯕ ꯍꯧꯖꯤꯛꯀꯤꯅ ꯅꯨꯄꯤꯁꯦ ꯍꯦꯛ ꯍꯦꯛꯄ ꯀꯥꯟꯗ ꯃꯥꯒꯤ ꯃꯈꯣꯝ ꯌꯥꯝ ꯌꯥꯎꯋꯦꯕꯀꯣ ꯑꯉꯧꯕꯗ ꯑꯗꯨꯏꯗꯣ ꯐꯩ ꯍꯥꯏꯅꯩꯅꯦ ꯑꯗꯣ ꯅꯪ ꯊꯣꯛꯑꯀꯥꯟꯗ ꯀꯩꯅꯣ ꯉꯍꯥꯛꯇꯪ ꯀꯣꯏꯊꯣꯔꯛꯑꯣ ꯍꯌꯦꯡꯔ ꯉꯁꯤꯔꯦ ꯅꯪ ꯅꯪꯀꯥꯟꯗ ꯑꯗꯣ ꯑꯩꯈꯣꯏ ꯑꯗꯨꯋꯥꯏꯗ ꯌꯥꯝ ꯂꯩꯌꯦ ꯑꯩꯈꯣꯏꯒꯤ ꯀꯩꯅꯣ ꯌꯦꯅꯈꯥꯔꯣꯝꯗ ꯑꯗꯨꯗ ꯍꯦꯛꯑꯒ ꯄꯨꯈꯣ ꯅꯪ ꯍꯤꯗꯥꯛ ꯊꯥꯕꯒꯤ ꯁꯨꯔꯛꯄꯨꯗꯤ
ꯎꯝ ꯍꯧꯖꯤꯛꯇꯤ ꯂꯥꯛꯄ ꯌꯥꯔꯣꯏ ꯍꯥꯏꯕ ꯑꯩꯁꯦ ꯂꯧ ꯁꯪꯉ ꯂꯩꯔꯦꯗꯅ ꯑꯗꯣ ꯑꯩꯈꯣꯏ ꯄꯟꯊꯧꯁꯤꯅꯅꯦ ꯂꯧꯔꯤꯗꯣ ꯁꯦꯝꯕꯅꯦꯕ ꯂꯧꯔꯤꯗꯣ ꯂꯣꯏ ꯁꯥꯖꯤꯟꯈ꯭ꯔꯦ ꯑꯗꯨ ꯀꯪꯕ ꯉꯥꯏꯗꯨꯅꯤ ꯅꯠꯇ꯭ꯔꯗꯤ ꯑꯩꯁꯦ ꯑꯃꯨꯛ ꯂꯧꯕꯨꯛꯁꯤꯗ ꯀꯨꯝꯊꯔ ꯂꯥꯛ ꯇꯣꯏꯅꯦ ꯑꯗꯣ ꯂꯧꯕꯨꯛꯇ ꯀꯨꯝꯕꯁꯦ ꯈꯨꯅꯤꯡ ꯌꯥꯝ ꯀꯥꯏ ꯍꯥꯏꯕ ꯈꯨꯅꯤꯡ ꯀꯥꯏꯕꯗ ꯅꯠꯇꯦ ꯑꯩꯗꯤ ꯈꯣꯡꯖꯤꯟꯗꯣ ꯌꯥꯝ ꯁꯥꯡꯉꯤꯗꯅ ꯈꯨꯟ ꯈꯣꯡꯖꯤꯟꯗ
ꯑꯣ ꯁꯥꯡ ꯁꯥꯡꯕꯅꯦ ꯅꯪꯗꯤ ꯌꯥꯎ ꯌꯣꯛꯈꯤꯗꯥꯏꯅꯦ
ꯎꯝ ꯑꯗꯨꯅꯦ ꯑꯩꯅ ꯌꯣꯛꯆꯔꯤꯗꯣ ꯂꯧꯔꯤꯁꯦ ꯍꯦꯛ ꯇꯥ꯫ꯀꯪꯗꯕꯤꯗ ꯂꯥꯛꯑꯗꯤ ꯂꯧꯕꯨꯛꯇ ꯀꯝꯗꯥ ꯂꯥꯛꯇꯣꯏꯅꯤꯅꯅꯦ ꯂꯣꯏꯅꯃꯛ ꯂꯩꯈꯣꯝꯁꯦ ꯆꯪꯉꯛꯇꯣꯏꯕ ꯈꯣꯡꯁꯤꯗꯦ ꯑꯗꯨꯒ ꯑꯁ ꯑꯍꯤꯡ ꯇꯨꯝ ꯌꯥꯔꯣꯏꯗꯣꯔꯤꯕ ꯆꯤꯛꯄꯗ
ꯑ ꯑ ꯐꯔꯦ ꯐꯔꯦ ꯅꯪ ꯑꯁꯪꯕ ꯅꯨꯃꯤꯠꯇꯣ ꯑꯗꯨꯗ ꯑꯗꯨꯝ ꯂꯥꯛꯑꯣ ꯀꯩꯝ ꯀꯥꯏꯗꯦ ꯑꯁ ꯅꯪꯒꯤ ꯐꯅꯕꯨ ꯐꯔꯤꯅꯦ ꯌꯦꯟ ꯆꯥꯝꯃꯉꯥꯒ ꯂꯣꯏꯊꯔꯗꯅ ꯑꯁ ꯃꯥꯏꯕꯦꯝꯃ ꯅꯪ ꯄꯩꯁꯥꯗꯤ ꯐꯖꯅ ꯇꯥꯟꯗꯣꯔꯤꯍꯦ ꯍꯦꯕꯦꯝꯃ
ꯄꯩꯁꯥ ꯑꯃꯗꯤꯝ ꯀꯣꯠꯂꯅꯤꯌꯦ ꯑꯗꯨ ꯑꯗꯨꯗꯒꯤ ꯍꯟꯗꯛꯀꯤꯁꯤ ꯇꯒꯤ ꯍꯟꯗꯛꯇꯤ ꯑꯩꯗꯣ ꯀꯩꯅꯣ ꯇꯧꯒꯦ ꯇꯧꯕꯅꯦ ꯂꯥꯏꯔꯤꯛꯁꯦ ꯃꯈꯥ ꯇꯝꯊꯒꯦꯅ ꯇꯧꯕ ꯁꯨꯝ ꯌꯨꯝꯗ ꯂꯩ ꯁꯟꯕꯁꯦ ꯋꯥꯔꯦ ꯂꯪ ꯆꯥꯛ ꯑꯃꯨꯠ ꯆꯥꯛꯅꯤ ꯐꯤ ꯑꯃꯨꯛ ꯁꯥꯥꯅꯤ ꯗꯒꯤ ꯑꯃꯨꯛ ꯐꯤ ꯑꯃꯨꯛ ꯍꯧꯅꯤ ꯂꯧꯗ ꯈꯔ ꯆꯠꯀꯅꯤ ꯌꯦꯟ ꯉꯥꯅꯨ ꯈꯔ ꯂꯣꯏꯅꯤ ꯑꯉꯥꯡꯁꯤꯡꯒ ꯅꯨꯡꯗꯥꯡ ꯋꯥꯏꯔꯝ ꯈꯔ ꯁꯥꯅꯅꯤ ꯋꯥꯔꯦ ꯑꯗꯨꯅꯅꯦ ꯏꯍꯩ ꯏꯁꯤꯡ ꯃꯄꯨꯡ ꯐꯅ ꯍꯩꯕ ꯍꯥꯏꯁꯤꯗꯕꯨ ꯃꯤꯅꯁꯨ ꯌꯥꯝꯅ ꯀꯩꯅꯣ ꯇꯧꯋꯤꯗꯅ ꯊꯥꯛ ꯋꯥꯡꯅ ꯈꯜꯂꯤꯗꯅ ꯑꯗꯨꯒꯤ ꯂꯥꯏꯔꯤꯛꯁꯦ ꯃꯈꯥ ꯇꯝꯊꯒꯦ ꯍꯥꯟꯅ ꯃꯄꯨꯡ ꯐꯥꯅ ꯇꯝꯍꯧꯗ꯭ꯔꯕꯅꯤꯅꯀꯣ ꯏꯁꯥꯒꯤ ꯄꯩꯁꯥꯁꯤꯅ ꯇꯧꯔꯒꯅꯦ ꯂꯥꯏꯔꯤꯛꯁꯦ ꯃꯈꯥ ꯇꯥꯅ ꯇꯝꯊꯒꯦꯅꯗꯤ ꯈꯟ ꯃꯥꯅ ꯂꯩꯅ‌ꯩ
ꯅꯪꯒꯤ ꯋꯥꯈꯜꯂꯣꯟꯁꯤ ꯌꯥꯝ ꯐꯖꯩ ꯐꯖꯅ ꯇꯝꯊꯔꯣ ꯍꯧꯖꯤꯛꯀꯥꯟꯗꯤ ꯅꯪꯅ ꯍꯥꯏꯔꯤꯕꯀꯨꯝꯅ ꯂꯥꯏꯔꯤꯛ ꯍꯩꯕ ꯃꯤꯁꯤꯅ ꯍꯦꯟꯅ ꯀꯩ ꯍꯥꯏꯅꯤ ꯃꯤꯁꯤꯡꯁꯨ ꯍꯦꯟꯅ ꯕꯦꯕꯥꯔꯁꯨ ꯎꯠꯂꯦ ꯑꯗꯨꯒ ꯑꯗꯨꯝ ꯈꯨꯗꯣꯡ ꯆꯥꯕ ꯅ ꯍꯦꯜꯂꯦ ꯍꯥꯏꯇꯥꯔꯦ ꯂꯥꯏꯔꯤꯛ ꯇꯝꯍꯧꯕ ꯍꯩꯍꯧꯕꯁꯤꯡꯅ ꯑꯗꯣ ꯅꯪꯗꯤ ꯍꯧꯖꯤꯛ ꯇꯝꯅꯤ ꯍꯥꯏꯔꯤꯁꯨ ꯅꯪ ꯑꯥ ꯅꯔꯥ ꯅꯥꯏꯅ ꯑꯗꯨꯝ ꯄꯨꯊꯣꯛꯑꯥꯒ ꯇꯝꯗꯣꯏꯅꯤ ꯁꯦꯟ ꯀꯩꯀꯩ ꯅꯠꯇ꯭ꯔꯥ
ꯎꯝ ꯃꯥꯅꯦ ꯃꯥꯅꯦ ꯏꯇꯣꯝꯗꯅꯦ ꯑꯩ ꯀꯅꯥꯝꯇꯩ ꯃꯤꯄꯥꯜ ꯇꯥꯡꯅꯤꯡꯗꯔ‌ꯦ ꯏꯕꯦꯝꯃꯥ
ꯑꯗꯨꯅ‌ꯦ ꯌꯥꯝ ꯐꯕꯅꯦ ꯑꯗꯨꯃꯥꯏꯟ ꯇꯧꯕꯗꯣ
ꯑꯗꯨꯃꯥꯏꯟ ꯇꯧꯔꯒꯦ ꯑꯋꯥꯡꯕ ꯊꯥꯛꯀꯤ ꯂꯥꯏꯔꯤꯛ ꯍꯩꯍꯧꯕ ꯍꯥꯏꯁꯤꯗꯅꯕꯨ ꯐꯩꯗꯅ ꯂꯥꯏꯔꯤꯛ ꯍꯩ ꯇꯕ ꯑꯁꯤ ꯍꯧꯖꯤꯛ ꯃꯇꯝꯗ ꯈꯣꯡ ꯈꯨꯨꯠ ꯇꯦꯛꯄ ꯃꯤꯠ ꯎꯗꯕ ꯆꯞ ꯃꯥꯅꯩ ꯅꯪꯗꯤ ꯅꯍꯩ ꯅꯁꯤꯡꯗ ꯃꯄꯨꯡ ꯐꯥꯅ ꯍꯩꯔꯕꯅꯤꯅ ꯐꯩꯌꯦ
ꯑꯁ ꯃꯄꯨꯡ ꯐꯥꯅ ꯍꯩꯕ ꯍꯩꯇꯕꯗꯤ ꯈꯪꯗ꯭ꯔꯦ ꯚꯥꯏ ꯍꯧꯖꯤꯛꯀꯤ ꯑꯁꯨꯛ ꯌꯥꯝ ꯇꯝꯃꯁꯨ ꯊꯕꯛ ꯑꯁꯦ ꯍꯥꯏꯔꯤꯁꯤꯅꯦ ꯊꯕꯛꯁꯦ ꯐꯪꯗ꯭ꯔꯤꯁꯤꯅꯦ
ꯏꯁ ꯌꯥꯔꯦ ꯊꯕꯛꯀꯤꯗꯤ ꯇꯣꯛꯑꯣ ꯅꯪꯅꯦ ꯅꯍꯥꯟꯁꯨꯅꯦ ꯁꯨꯃꯥꯏꯟ ꯇꯧꯋꯦ ꯑꯈꯣꯏ ꯑꯗꯥꯏꯗ ꯑꯥ ꯌꯥꯝꯅ ꯈꯔ ꯑꯗꯨꯝ ꯑꯆꯧ ꯑꯁꯥꯡ ꯑꯣꯏꯕ ꯅꯨꯄꯥ ꯑꯃꯥꯅꯅꯦ ꯃꯥꯁꯦ ꯑꯗꯨꯝ ꯆꯍꯤꯒꯗꯤ ꯅꯤꯝꯐꯨꯃꯨꯛꯇꯤ ꯁꯨꯔꯝꯃꯅꯤ ꯑꯗꯨꯝ ꯀꯩꯅꯥ ꯊꯤꯕ ꯍꯥꯏꯇꯥꯔꯦ ꯑꯗꯨꯝ ꯃꯣꯏꯅ ꯃꯣꯏꯅ ꯄꯥꯝꯃꯤꯁꯦ ꯅꯨꯄꯥꯁꯤꯒꯤ ꯃꯃꯥ ꯃꯄꯥꯁꯤꯅ ꯄꯥꯝꯃꯤꯁꯦ ꯂꯥꯏꯔꯤꯛ ꯂꯥꯏꯁꯨ ꯑꯗꯨꯝ ꯈꯔ ꯍꯩ ꯕꯥ ꯑꯗꯨꯒ ꯊꯕꯛ ꯏꯪꯈꯥꯡ ꯃꯛ ꯇꯧꯗ꯭ꯔꯁꯨ ꯂꯥꯏꯔꯤꯛ ꯂꯥꯏꯁꯨ ꯍꯩꯕ ꯑꯗꯨꯒ ꯃꯁꯛ ꯃꯥ ꯇꯧ ꯐꯖꯕ ꯑꯗꯩꯗꯤ ꯈꯤꯇꯪ ꯂꯩꯗꯅ ꯃꯁꯛ ꯨꯇꯨꯗꯤ ꯑꯊꯤꯕꯤꯖ‌ꯦ ꯄꯥꯝꯗ꯭ꯔꯤꯅꯦꯕ ꯄꯥꯗꯣ ꯌꯥꯝꯅ ꯈꯜꯂꯦꯕ ꯅꯨꯄꯤꯗꯣ ꯑꯗꯨꯃꯥꯏꯟ ꯇꯧꯕ ꯃꯤꯁꯦ ꯊꯤꯕ ꯑꯗꯨꯒ ꯑꯈꯣꯏꯒꯤ ꯅꯥꯀꯟꯒꯤ ꯑꯥ ꯏꯆꯦ ꯑꯃꯥ ꯂꯩꯕꯗꯣ ꯑꯗꯨꯗꯨꯒ ꯌꯥꯅꯅꯥꯕꯅ ꯍꯥꯏꯅꯔꯦ ꯑꯗꯨꯒꯅꯦ ꯅꯨꯄꯥꯁꯦ ꯀꯌꯥꯃꯨꯛ ꯅꯨꯄꯤꯁꯦ ꯈꯟꯒꯦꯗꯅꯦ ꯑꯩ ꯍꯥꯏꯗꯤ ꯅꯨꯄꯤꯗꯨꯒꯤ ꯃꯁꯛꯇꯨꯁꯨ ꯐꯖꯩꯅꯤ ꯃꯤꯒꯤ ꯃꯃꯥꯏ ꯃꯃꯤꯠꯇ ꯌꯦꯡꯉꯣꯕ ꯑꯗꯨ ꯌꯦꯡꯗꯗꯅꯅꯦ ꯅꯨꯄꯤꯗꯨꯒꯤꯅꯦ ꯈꯨꯖꯤꯟ ꯊꯤꯌꯦ ꯌ‌ꯦ ꯚꯥꯏ ꯃꯈꯨꯠ ꯊꯤꯌꯦ ꯌ‌ꯦ ꯀꯔꯤ ꯅ‌ꯣ ꯍꯥꯏꯕꯅꯤꯗ ꯏꯃꯥꯟꯅꯕꯤ ꯑꯁꯤꯕꯨ ꯀꯩꯅꯣꯕ ꯈꯨꯖꯤꯟꯗ ꯊꯤꯌꯦ ꯌ‌ꯦ ꯃꯈꯣꯏ ꯃꯣꯏꯁꯦ ꯆꯥ ꯊꯛꯃꯤꯟꯅꯕ ꯖꯥꯠꯅꯦꯕ ꯑꯗꯨꯗ
ꯑꯥ
ꯊꯛꯃꯤꯟꯅꯕꯗꯨꯗ ꯃꯣꯏ ꯃꯣꯏꯒꯤ ꯑꯥ ꯆꯥ ꯍꯥꯞꯄ ꯀꯣꯟꯁꯤꯡꯗꯣ ꯄꯥꯏꯔꯒ ꯑꯗꯨꯝ ꯁꯤꯡꯖꯨ ꯕꯣꯔꯥ ꯆꯥꯃꯤꯟꯅꯕꯖꯥꯠꯅꯦꯕ
ꯎꯝ ꯎꯝ
ꯑꯗꯨꯗ ꯀꯩꯅꯣ ꯑꯗꯨ ꯅꯨꯄꯤꯗꯨꯒꯤ ꯃꯈꯨꯠꯇ ꯊꯤꯌꯦꯌꯦ ꯀꯅꯥꯅ ꯈꯨꯠꯇ ꯌꯦꯡꯅꯒꯦꯕ
ꯅꯠꯇꯦ ꯑꯩꯅ ꯍꯥꯏꯗꯤ ꯃꯗꯨꯏ ꯅꯨꯄꯥꯗꯨꯁꯨ ꯈꯔꯗꯤ ꯇꯧ ꯉꯝꯕ ꯅꯨꯄꯥ ꯑꯣꯏꯔꯝꯅꯤꯗ ꯇꯧꯔꯤꯁꯦ
ꯍꯣꯏ ꯍꯦꯟꯃꯜꯂꯦ ꯍꯥꯏꯕ ꯑꯗꯨꯕꯨ ꯌꯦꯡꯉꯨꯅꯦ ꯃꯈꯨꯠ ꯊꯤꯌꯦꯌꯦ ꯑꯇꯩ ꯍꯥꯏꯒꯦ ꯍꯥꯏꯌꯨ ꯈꯨꯠ ꯊꯤꯌꯦꯌꯦ
ꯑꯁ ꯑꯗꯨꯗꯤ ꯀꯃꯥꯏ ꯇꯧꯈ꯭ꯔꯦ ꯃꯣꯏ ꯋꯥꯔꯤꯗꯣ
ꯑꯗꯨꯝ ꯅꯨꯄꯤꯁꯨ ꯁꯥꯎꯔꯦꯗꯅ ꯅꯨꯄꯤꯗꯨꯁꯨ ꯃꯤ ꯏꯃꯨꯡꯗꯣ ꯄꯥꯞꯅꯣꯞ ꯅꯣꯞꯄ ꯏꯃꯨꯡ ꯅꯠ ꯇꯦ ꯂꯤꯡꯉꯤꯅꯤ ꯂꯩꯀꯥꯏꯁꯤꯗ ꯑꯗꯣ ꯃꯕꯨꯡ ꯃꯧꯄ꯭ꯋꯥꯁꯨ ꯄꯤꯛ ꯊꯟꯉꯩ ꯊꯟꯅ ꯂꯩꯔꯤꯕ ꯅꯨꯄꯥꯗꯨꯅ ꯑꯗꯨꯃꯥꯏ ꯍꯥꯏ ꯍꯥꯏꯔꯒ ꯀꯩꯗꯧꯔ ꯀꯅꯥꯅ ꯃꯤ ꯃꯆꯥꯟ ꯄꯤꯗꯣ ꯊꯥꯖꯅꯤꯡꯉꯤ ꯑꯗꯨ ꯑꯗꯨꯝ ꯇꯣꯛꯈ꯭ꯔꯦꯗꯅ
ꯇꯣꯛꯄ ꯇꯥꯕ ꯑꯗꯨꯅ ꯇꯥꯛꯄꯗꯤ ꯀꯩꯅꯣ
ꯑꯗꯣ ꯑꯩꯅꯅꯦ ꯅꯪꯖꯦ ꯅꯤꯡꯁꯤꯡꯉꯛꯑꯕ ꯍꯥꯏꯗꯤ ꯃꯣꯏꯅ ꯑꯗꯨꯃꯥꯏꯅ ꯇꯧꯕ ꯅꯨꯄꯤ ꯃꯈꯜ ꯑꯁꯨꯃꯥꯏꯅ ꯇꯧꯕ ꯄꯥꯝꯃꯤ ꯍꯥꯏꯕꯗꯨꯗꯅꯦ ꯅꯪꯁꯤ ꯅꯤꯡꯖꯤꯡꯉꯛꯄ ꯑꯈꯣꯏꯒꯨꯝꯕꯗꯤ ꯀꯩꯁꯨ ꯄꯥꯝꯕꯤꯔꯣꯏꯕ ꯍꯥꯏꯗꯤ ꯂꯥꯏꯔꯤꯛꯇꯣ ꯃꯄꯨꯡ ꯐꯥꯅ ꯇꯝꯍꯧꯗꯕꯅꯤꯅ ꯑꯩꯗꯤ ꯂꯥꯏꯔꯤꯛ ꯍꯩꯕꯁꯤꯅꯦꯕ ꯃꯣꯏꯅ ꯄꯥꯝꯃꯤꯖꯦ
ꯌꯥꯔꯦ ꯌꯥꯔꯦ ꯑꯩ ꯁꯨꯛꯄꯝ ꯄꯥꯝꯖꯗꯦꯀꯣ ꯅꯪꯅ ꯍꯥꯏꯕ ꯋꯥꯔꯤꯗꯨꯗꯩ ꯑꯗꯨꯝ ꯄꯦꯟꯖꯔꯒꯦ
ꯍꯣꯏ ꯅꯪꯅ ꯄꯥꯝꯗ꯭ꯔꯁꯨ ꯂꯩꯗꯅ ꯑ ꯂꯥꯏꯔꯤꯛ ꯍꯩꯕ ꯑꯁꯦ ꯅꯪꯒꯤ ꯀꯥꯟꯅꯕꯝꯗꯣ ꯊꯤꯔꯛꯏꯕ
ꯑꯁ ꯀꯩ ꯍꯥꯏꯗꯣꯏꯅꯣ ꯀꯩ ꯈꯨꯝꯗꯣꯏꯅꯣꯕ ꯈꯪꯗ꯭ꯔ